ꯆꯥꯔꯕꯣ
ꯇꯥꯔꯦ ꯅꯪ ꯉꯁꯤ ꯀꯩ ꯢꯟꯖꯥꯡ ꯆꯥꯏ ꯍꯥꯏꯕ ꯑꯍꯥꯎꯕꯗꯣ ꯀꯝ ꯀꯅꯥ ꯀꯔꯤ
ꯉꯥ ꯊꯣꯡꯉꯦ
ꯑꯇꯣꯏꯕꯥ
ꯍꯣꯏ ꯑꯇꯣꯏꯕ ꯊꯣꯡꯉꯦ ꯉꯥ ꯑꯇꯣꯏꯕ ꯉꯥ ꯑꯇꯣꯏꯕ ꯊꯣꯡꯉꯦ ꯉꯥ ꯑꯇꯣꯏꯕ
ꯀꯅꯥꯅ
ꯢꯆꯦꯟ ꯊꯣꯡꯉꯦ ꯆꯦꯍꯟꯅ
ꯀꯩ ꯉꯥꯅꯣ
ꯀꯔꯤꯌꯦ ꯅꯥꯄꯤ ꯆꯥꯕꯤꯔꯣ ꯅꯥꯄꯤ ꯆꯥꯕꯤꯗꯣ
ꯅꯣꯏ ꯆꯦꯅꯥꯎ ꯀꯔꯝ ꯀꯥꯟꯗ ꯆꯠꯇꯣꯏꯕ
ꯍꯌꯦꯡ
ꯑꯦ ꯑꯞ ꯗꯥꯎꯟ ꯒꯤꯗꯣ ꯀꯌꯥ ꯆꯪꯒꯦ
ꯑ ꯈꯔ ꯍꯣꯡꯕ ꯃꯇꯥꯡꯁꯨ ꯌꯥꯎꯋꯦ
ꯃꯥ ꯔꯥꯎꯟ ꯇ꯭ꯔꯤꯞ ꯔꯥꯎꯟ ꯇ꯭ꯔꯤꯞ ꯀꯛꯑ ꯂꯥꯛꯄ꯭ꯔꯥ
ꯎꯝ ꯇꯥꯡꯕꯗ ꯔꯥꯎꯟ ꯇ꯭ꯔꯤꯞꯇꯅꯦ ꯐꯣꯔꯇꯤ ꯊꯥꯔꯇꯤ ꯈꯔ ꯆꯪꯕꯁꯨ ꯌꯥꯎꯋꯦ ꯑꯗꯒꯤ ꯆꯨꯝꯅ ꯈꯔ ꯍꯣꯡꯕ ꯃꯇꯥꯡ ꯑꯣꯏꯔꯅ ꯇ꯭ꯋꯦꯟꯇꯤ ꯑꯩꯠꯇ ꯄꯨꯜꯂꯞ ꯌꯥꯎꯕꯁꯨ ꯌꯥꯎꯋꯦ ꯔꯥꯎꯟ ꯇ꯭ꯔꯤꯞꯇ
ꯎꯝ
ꯑꯗꯨꯃꯥꯏꯅ ꯑꯣꯏ
ꯐꯤ ꯇꯨꯕ ꯌꯥꯝ ꯍꯩꯅꯤꯡꯉꯦ ꯃꯈꯤ
ꯀꯔꯤ
ꯐꯤ ꯇꯨꯕ ꯌꯥꯝ ꯍꯩꯅꯤꯡꯉꯦꯕ
ꯑꯩꯗꯤ ꯂꯩ ꯕꯨꯀꯦ ꯁꯥꯕ ꯌꯥꯝ ꯍꯩꯅꯤꯡꯉꯦꯕꯣ ꯃꯛꯀꯤ
ꯑꯩ ꯍꯧꯖꯤꯛ ꯐꯤ ꯇꯨꯔꯒ ꯃꯈꯜ ꯃꯈꯜ ꯇꯨꯔꯒ
ꯁꯒꯣꯟ ꯊꯧꯕ ꯇꯝꯅꯤꯡꯕ꯭ꯔꯣ
ꯇꯝꯅꯤꯡꯉꯦ ꯑꯗꯨꯁꯨ
ꯎꯆꯦ ꯇꯝꯕꯝ ꯂꯩ ꯏꯅꯛ ꯅꯛꯅ ꯁꯤ ꯂꯩꯔꯦ ꯑ ꯑꯥꯎ ꯍꯧꯖꯤꯛ ꯇꯝꯅꯩ
ꯇꯝꯕꯁꯨ ꯌꯥꯏ ꯍꯩꯖꯤꯟꯕ ꯀꯥꯟꯅꯩ ꯍꯩꯖꯤꯟꯕꯗ ꯀꯥꯟꯅꯗꯕ ꯑꯝꯇ ꯂꯩꯇꯦ
ꯊꯥ ꯑꯃꯗ ꯂꯨꯄꯥ ꯂꯤꯁꯤꯡ ꯅꯤꯄꯥꯟ ꯍꯥꯏꯕ꯭ꯔ ꯀꯩꯅꯣꯝ ꯍꯥꯏ ꯊꯥꯗ ꯑꯣꯏꯔꯒꯅ ꯅꯣꯡꯃꯗ ꯃꯣꯏ ꯆꯅꯤꯔ ꯀꯩꯅꯣ ꯑꯣꯏꯕꯅꯦꯕ
ꯎꯝ
ꯑꯗꯨꯃꯥꯏꯅ ꯑꯣꯏ
ꯊꯨꯅ ꯍꯩꯒꯗ꯭ꯔꯣ ꯑꯩꯈꯣꯏꯕꯨ ꯑꯩ ꯀꯤꯗꯤ ꯀꯤꯖꯩ
ꯑꯗꯨꯝ ꯍꯩꯕ ꯃꯥꯜꯂꯦ ꯑꯉꯥꯡ ꯃꯆꯥꯕꯧ ꯇꯧꯋꯦꯕꯣ
ꯅꯪ ꯆꯠꯂꯨꯕ꯭ꯔꯥ ꯍꯥꯏꯖꯦ ꯌꯦꯡꯕ
ꯍꯥꯥ
ꯅꯪ ꯆꯠꯂꯨꯕ꯭ꯔꯣ
ꯆꯠꯄꯗꯤ ꯆꯠꯇ꯭ꯔꯤ ꯑꯩ ꯇꯝꯅꯤꯡꯉ ꯂꯩꯔꯤ꯫ ꯑꯩ ꯆꯠꯁꯦꯔꯦꯅ ꯈꯜꯂꯤ ꯅꯨꯡꯊꯤꯟ ꯅꯨꯡꯊꯤꯟꯗꯨꯔ ꯀꯩꯅꯣ ꯍꯥꯏꯐꯦꯠ ꯍꯪꯉꯨꯁꯦꯔꯅ ꯈꯜꯂꯝꯃꯤꯅꯤ꯫
ꯍꯪꯉꯛꯑꯣ꯫
ꯍꯪꯉꯣ
ꯑꯩ ꯁꯒꯣꯟꯅ ꯑꯃꯨꯛꯐꯥꯎ ꯇꯣꯡꯖꯗ꯭ꯔꯤꯌꯦ ꯑꯗꯣ ꯑꯩ ꯍꯥꯏꯕꯗꯤ꯫ ꯑꯗꯨꯝ ꯍꯥꯏꯗꯤ ꯑꯃꯨꯛꯇꯪ ꯄꯣꯛꯄꯅꯤꯅ ꯑꯩ ꯑꯦꯛꯁꯄꯤꯔꯤꯌꯦꯟꯁꯇꯤ ꯇꯧꯅꯤꯡꯉꯦ꯫
ꯃꯥꯅꯦ ꯑꯩ ꯑꯩ ꯑꯩꯁꯨ ꯑꯃꯨꯛꯀꯥꯎ ꯇꯣꯡꯗ꯭ꯔꯤꯌꯦ꯫
ꯎꯝ꯫ ꯑꯁ ꯃꯨꯛ ꯀꯥꯎ ꯕꯣꯏ ꯕꯨꯠꯁꯀꯇꯣꯡꯉꯒ ꯊꯧꯅꯤꯡꯉꯦ ꯗ꯭ꯔꯦꯁꯀꯅ
ꯑꯗꯨ ꯅꯩꯔ ꯑꯝꯇꯪ ꯊꯧꯔꯤ ꯐꯣꯇꯣ ꯁꯨꯠ ꯑꯇꯪꯗꯤ ꯇꯧꯅꯤꯡꯉꯦ ꯍꯥꯏꯕ꯫
ꯍꯣꯏ ꯑꯁꯦꯡꯕ ꯑꯁꯦꯡꯕꯒꯤ ꯍꯩꯔꯒ ꯊꯧꯔꯒ ꯇꯧꯅꯤꯡꯉꯦ꯫ ꯚꯤꯗꯤꯑꯣꯒ ꯅꯝꯕꯗꯣ ꯈꯪꯕ꯭ꯔꯥ ꯑꯗꯨꯗꯣ ꯇꯧꯅꯤꯡꯉꯦꯕ꯫
ꯑꯁꯦꯡꯕꯒꯤ ꯑꯗꯨꯅ ꯑꯩꯅ ꯑꯝꯇ ꯍꯪꯒꯦꯅ ꯈꯜꯂꯦ꯫
ꯀꯅꯥꯅꯣ꯫ ꯀꯅꯥꯅꯣ ꯍꯩꯃꯥ꯫
ꯀꯩꯅꯣ꯫
ꯊꯣꯡ ꯊꯤꯜꯂꯛꯄ ꯑꯗꯨꯗꯩꯅꯦ꯫ ꯍꯥꯏꯃꯥ꯫ ꯃꯤꯅ ꯀꯅꯥꯅꯣ ꯍꯥꯏꯁꯦ ꯈꯨꯝ
ꯃꯈꯤ ꯑꯣꯏꯔꯝꯅꯤ꯫
ꯅꯠꯇꯦ ꯑꯣꯏꯔꯝꯕ ꯃꯥꯡꯉꯗ ꯋꯥ ꯑꯦ ꯈꯨꯝꯕ ꯌꯥꯗꯔꯣꯅ ꯑꯥ
ꯑꯩꯅ ꯈꯪꯉꯕ ꯋꯥ ꯈꯣꯃꯛꯇ꯭ꯔꯤꯗꯣ ꯃꯥ ꯑꯣꯏꯅꯤ ꯈꯪꯉꯦꯕ ꯑꯩꯅ꯫
ꯑꯣ ꯍꯜꯂꯛꯇꯔꯤ ꯍꯜꯂꯛꯑꯗꯤ ꯃꯤ ꯋꯥ ꯉꯥꯡꯅꯗꯣꯏ ꯉꯥꯏꯔꯕꯅꯤꯀꯣ꯫
ꯃꯥ ꯅꯠꯇꯅ ꯑꯗꯨꯃꯥꯏꯅ ꯊꯤꯜꯂꯒ ꯀꯧꯕ ꯈꯨꯝꯃꯥꯛꯑꯣꯗꯧꯕ ꯃꯤ ꯂꯩꯇꯦ꯫
ꯑꯗꯨ ꯑꯣꯏꯔꯕꯅꯦ꯫
ꯑꯩ ꯈꯪꯉꯦꯕ ꯃꯥ ꯑꯣꯏꯅꯤ ꯍꯥꯏꯕ꯫
ꯍꯦꯃꯥꯜꯂꯤꯀꯣ꯫
ꯍꯦꯟꯃꯥꯜꯂꯤ ꯀꯥꯅꯅꯣ꯫ ꯁꯜꯂꯦꯖꯥꯅꯦ꯫
ꯏꯁ ꯅꯪ ꯑꯣ ꯑꯩꯅꯗꯤ ꯅꯪ ꯈꯪꯉ ꯃꯥꯅ ꯑꯩ ꯈꯪꯉꯣꯏꯗ
ꯂꯥꯡꯒꯅꯨ ꯂꯥꯡꯒꯅꯨꯀꯣ ꯅꯪ ꯑꯩꯅ ꯉꯁꯥꯏ ꯊꯥꯈꯤꯕꯗꯣ ꯀ꯭ꯔꯤ꯫ ꯑꯩꯅ ꯃꯔꯝ ꯂꯩꯕꯩꯅꯦ ꯀꯅꯥꯅꯣ ꯀꯅꯥꯅꯣ ꯍꯪꯉꯤꯗꯣ꯫ ꯍꯥꯡꯅꯤꯡꯗꯕ ꯃꯤ ꯌꯥꯝ ꯂꯥꯛꯄ ꯀꯅꯥ ꯀꯅꯥ ꯂꯥꯛꯀꯦ ꯍꯥꯏꯁꯤꯕꯨ ꯑꯩ ꯂꯩꯇ꯭ꯔꯤꯀꯥꯟꯗ꯫ ꯃꯤ ꯂꯩ꯫ ꯉꯔꯥꯡꯒꯤ ꯋꯥꯔꯤ ꯑꯁꯥꯡꯕ ꯑꯃ ꯂꯩ ꯉꯥꯟꯊꫭꯏ ꯍꯜꯂꯛꯄ ꯉꯥꯏꯔꯤꯕꯅꯦ꯫ ꯃꯥꯅꯅꯦ ꯂꯤꯗꯣꯏꯁ ꯅꯪꯉꯣꯟꯗ ꯌꯔꯦ꯫ ꯍꯨꯝ ꯇꯥꯅꯤꯡꯗꯦ ꯑꯝ ꯀꯌꯥꯝ ꯄꯥꯛꯇꯦ ꯀꯌꯥꯝ ꯋꯥꯏ꯫ ꯎꯝ ꯎꯝ ꯆꯦ ꯉꯥꯟꯊꫭꯏꯗꯨꯁꯨ ꯍꯦꯟꯃꯟꯒ꯭ꯔꯦꯍꯦ ꯫ ꯅꯤꯔꯃꯂꯥ ꯊꯤꯡ ꯃꯈꯤ ꯈꯨꯀꯪ ꯑꯃ ꯃꯃꯥꯏꯒꯗꯤ ꯁꯤꯠ ꯅꯥꯜꯂꯦ ꯑꯗꯨꯒꯖꯨ ꯃꯥꯖꯤ ꯅꯨꯄꯥ ꯃꯥꯟꯗ꯭ꯔꫭ
ꯑꯗꯨꯒ ꯅꫭꯏ ꯉꯥꯟꯊꫭꯏ ꯗꯨꯅꯅꯦ ꯃꯀ꯭ꯔꯥꯡꯒ ꯐꯥꯛ
ꯃꯛꯀꯤ ꯅꯣꯏ ꯑꯉꯥꯡꯗꯣ ꯃꯥꯏ ꯇꯨꯏꯁꯟꯒꯤꯗꯣ ꯍꯪꯉꯣꯅꯦ
ꯑꯌꯨꯛ ꯇꯧꯕ ꯌꯥꯕ꯭ꯔꯥ ꯅꯦ
ꯑꯣ ꯍꯣꯏ ꯑ ꯃꯥ ꯍꯌꯦꯡ ꯇꯤꯆꯤꯡ ꯀꯩꯅꯣ ꯄ꯭ꯔꯦꯛꯇꯤꯁꯇꯣ ꯂꯣꯏꯔꯒ ꯑꯗꯨꯒꯤ ꯃꯇꯨꯡꯗꯩꯗꯤ ꯍꯥꯡꯉꯅꯤ ꯑꯗꯨꯗ ꯇꫭꯏꯅ ꯌꯣꯡꯕ ꯂꯥꯛꯑꯣ
ꯏꯃꯥꯎ
ꯅꯪ ꯑꯩ ꯃꯦꯁꯦꯖ ꯑꯃ ꯊꯥꯔꯛꯀꯦ ꯌꯦꯡꯉꯣ ꯃꯇꯝꯁꯤꯗ ꯑꯩꯒꯤ ꯏꯃꯥꯟꯅꯕꯤꯁꯤꯡꯁꯤꯅ ꯑꯃꯨꯛ ꯑꯣꯠꯂꯦꯕ ꯚꯥꯞ ꯇꯥꯗꯕꯁꯨ ꯂꯣꯏꯔꯦ ꯍꯧꯖꯤꯛ ꯀ꯭ꯔꯤ ꯇꯧꯔꯒꯦ ꯀꯩꯅꫭ ꯍꯥꯏꯖꯤꯕꯨ ꯅꯪ ꯉꯁꯤ ꯁꯣꯏꯗꯅ ꯁꯤꯅꯤꯕ ꯃꯤ ꯑꯩꯅ
ꯍꫭ ꯅꯪ ꯋꯥꯔꯤ ꯁꯥꯍꯧꯗꯕꯅꯤ ꯅꯠꯇꯤ ꯌꯥꯗꯦ ꯅꯥꯕ ꯑꯩꯅ ꯁꯥꯎꯔꯑꯗꯤ ꯉꯁꯤ ꯑꯩ ꯆꯦꯟꯒꯤꯗꯣꯏꯅꯦ ꯑꯗꯥ ꯍꯥ ꯑꯩꯅꯅꯦ ꯄꯣꯠ ꯑꯃ ꯊꯥꯒꯠꯄꯗꯣ ꯃꯈꯤ
ꯎꯝ
ꯃꯦꯗꯥꯝ ꯐꯣꯟ ꯇꯧꯔꯛꯑꯝꯃꯦꯕꯀꯣ ꯄꯥꯝꯕꯒꯤ ꯑꯗꯨꯒ ꯃꯥꯗꯣ ꯂꯥꯏꯠ ꯑꯣꯏꯕ ꯄꯥꯝꯃꯦ ꯃꯦꯗꯤꯌꯝꯁꯤꯗꯤ ꯄꯥꯝꯗ꯭ꯔꯦ ꯍꯥꯏꯔꯦ ꯃꯦꯗ ꯂꯥꯏꯠꯇꯤ ꯂꯩꯇ꯭ꯔꯣ ꯍꯪꯉꯛꯑꯦ
ꯍꯝ
ꯐꯥꯎꯗꯦꯁꯟ ꯑꯥ ꯀꯩꯅꯣꯝ ꯊꯥꯒꯠꯄꯗ ꯌꯦꯡꯉꯣ ꯄꯥꯎꯗꯔ ꯑꯃ ꯖꯤꯖꯤꯒꯤ
ꯂꯥꯏꯠ ꯑꯣꯏꯔꯗꯤ ꯂꯧꯒꯦ ꯍꯥꯏꯔꯛꯄ ꯃꯦꯗꯤꯌꯝꯅꯤꯅ ꯂꯧꯔꯔꯣꯏ ꯍꯥꯏ
ꯑꯣ
ꯅꯩ ꯍꯥꯏꯕ ꯃꯣꯏꯁꯦ ꯑꯥ ꯇꯣꯂꯣꯞ ꯆꯥꯕꯅꯤꯅ ꯑꯄꯥꯝ ꯑꯄꯥꯝꯕ
ꯃꯥꯅꯤ ꯃꯥꯅꯤ ꯍꯨ ꯑ ꯉꯁꯤ ꯆꯥꯛꯁꯤ ꯈꯔ ꯊꯦꯡꯈꯔꯦ ꯑꯩꯈꯣꯏ ꯄꯨꯡ ꯆꯥ ꯌꯧꯔꯦ ꯑꯗꯨꯅ
ꯄꯨꯡ ꯑꯔꯤ ꯇꯥꯔꯦ ꯅꯪꯅ ꯆꯥꯛ ꯆ ꯅꯪꯅ ꯆꯥꯛ ꯆ
ꯈꯤꯇꯪ ꯊꯦꯡꯈꯔꯦ ꯑꯗꯨꯅꯅꯦ
ꯑꯩ ꯅꯍꯥꯟ ꯄꯅꯤꯔ ꯊꯣꯡꯉꯦ
ꯑꯁ ꯄꯅꯤꯔꯔ ꯄꯅꯤꯔ ꯊꯣꯡꯕ ꯑꯍꯥꯎ ꯑꯃ ꯆꯥꯅꯤꯡꯉꯦꯕꯣ
ꯑꯩꯅ ꯊꯣꯡꯕꯗꯨꯁꯨ ꯍꯥꯎꯋꯤ ꯀꯩꯅꯣ
ꯆꯥꯗꯕꯅꯦꯅ ꯈꯪꯗ꯭ꯔꯦ ꯑꯗꯨꯃꯗꯤ
ꯐꯔꯦ ꯅꯪ ꯆꯥꯗ꯭ꯔꯕꯅꯤꯅ ꯈꯪꯗ꯭ꯔꯕ ꯅꯠꯇ꯭ꯔꯣ
ꯀꯃꯥꯏ ꯈꯪꯗꯣꯔꯤꯒꯦ
ꯈꯣꯏ ꯗꯧ ꯁꯧꯒꯠꯂꯛꯀꯗꯣꯏꯅꯤ
ꯆꯥꯅꯤꯡꯉꯦ ꯍꯥꯏꯕ ꯀꯌꯥ ꯄꯤ ꯂꯩ
ꯔꯤꯇꯥꯏ ꯃꯃꯥꯟꯅꯕꯤꯅ ꯄꯤꯔꯛꯄꯅꯦ ꯃꯇꯤꯠ ꯑꯝ ꯇꯪꯅꯦꯗ
ꯎꯝ
ꯂꯨꯄꯥ ꯀꯌꯥꯏ ꯂꯩ ꯌꯥꯒꯦ ꯈꯪꯗꯦ ꯑꯩ ꯑꯃꯨꯐꯥꯎ ꯂꯩꯗ꯭ꯔꯤ
ꯀꯩꯅꯣ ꯄꯋꯥ ꯑꯃ ꯀꯦꯖꯤ ꯃꯈꯥꯏ ꯀꯦꯖꯤꯗ ꯌꯣꯜꯂꯦꯕ
ꯎꯝ
ꯕꯖꯥꯔꯗꯗꯤ ꯄꯋꯥꯗꯅꯦ ꯋꯥꯟ ꯊꯥꯔꯇꯤ ꯐꯣꯔꯇꯤ ꯐꯣꯔꯇꯤꯃꯨꯛ ꯄꯤꯔꯝꯗꯧ ꯃꯥꯜ ꯐꯤꯐꯇꯤꯃꯨꯛ ꯋꯥꯟ ꯐꯤꯐꯇꯤꯃꯨꯛ
ꯎꯝ
ꯃꯣꯏꯁꯤ ꯁꯥꯐꯝꯗꯨꯗ ꯋꯥꯟ ꯇ꯭ꯋꯦꯟꯇꯤ ꯐꯥꯏꯚ ꯄꯤꯌꯦꯕ ꯗꯥꯏꯔꯦꯛ ꯁꯥꯐꯝꯗꯨꯗ
ꯎꯝ
ꯑꯗꯨ ꯑꯣꯏ ꯑꯗꯨꯒ ꯗꯥꯏꯔꯦꯛ ꯃꯐꯝꯗꯩꯗꯤ ꯁꯤꯗꯗꯤ ꯀꯦꯖꯤꯗꯅ ꯂꯨꯄꯥ ꯆꯧꯉꯥꯒ ꯀꯌꯥꯅꯣꯝ ꯄꯤꯕꯅꯦꯕ
ꯎꯝ
ꯑꯗꯨꯃꯥꯏꯅ ꯑꯣꯏ ꯕꯖꯥꯔꯗꯤ ꯇꯥꯡꯕꯅꯤꯕꯣ ꯎꯝ ꯎꯝ
ꯉꯥꯏꯈꯣꯀꯣ ꯉꯥꯏꯈꯣꯀꯣ
ꯑꯣ ꯀꯦ